ꯇꯥꯕ꯭ꯔꯣ
ꯑꯣ ꯇꯥꯏꯌꯦ ꯅꯨꯡꯉꯥꯢꯔꯤꯕꯣ
ꯍꯣꯢ ꯅꯨꯡꯉꯥꯢꯔꯤꯌꯦ
ꯑꯣ ꯆꯥꯛ ꯆꯥꯥꯔꯕꯣ
ꯆꯥꯗ꯭ꯔꯤꯌꯦ ꯅꯪꯗꯤ ꯆꯔꯕꯣ
ꯍꯣꯏ ꯍꯧꯖꯤꯛ ꯆꯥꯕ ꯂꯣꯏꯔꯦ
ꯎꯝ ꯀꯩ ꯌꯦꯟ ꯁꯥꯡ ꯆꯥꯒꯦ
ꯎꯝ ꯑꯁꯤ ꯈꯥꯃꯦꯟ ꯑꯈꯥꯕ ꯆꯥꯏꯌꯦ ꯅꯪꯗꯤ ꯊꯣꯡꯗꯤ ꯊꯣꯡꯉꯕꯣ
ꯍꯣꯏ ꯊꯣꯡꯉꯒꯦ ꯍꯧꯔꯒꯦꯅ ꯉꯁꯥꯢꯒꯤ ꯆꯥꯛꯁꯦ ꯑꯩꯈꯣꯏꯗꯣ ꯊꯦꯡ ꯊꯦꯡꯅ ꯆ ꯆꯥꯢꯌꯦ ꯑꯗꯨ
ꯑꯣ
ꯅꯪꯗꯤ ꯌꯥꯝ ꯉꯥꯜꯂꯤꯅ ꯆꯥꯕ
ꯍꯣꯏ ꯉꯁꯤ ꯈꯔ ꯉꯜꯂꯦ
ꯢꯟꯁꯥꯡꯁꯦ ꯌꯥꯝ ꯍꯥꯎꯏꯅꯦ
ꯑ ꯀꯩ ꯍꯥꯏꯕ
ꯉꯟꯅ ꯆꯥꯛ ꯆꯥꯕꯁꯦ ꯌꯥꯝ ꯐꯕꯅꯦꯕ
ꯍꯣꯏ
ꯊꯦꯡꯅ ꯆꯥꯔꯗꯤ ꯍꯛꯆꯥꯡ ꯁꯣꯛꯑꯦ
ꯉꯟꯅ ꯆꯥꯔꯁꯨ ꯉꯟꯅ ꯇꯨꯝꯗꯕꯒꯤ ꯈꯪꯗꯦꯗ
ꯑꯣ
ꯑꯗꯣ ꯉꯁꯤꯗꯤ ꯀꯥꯏ ꯀꯥꯏ ꯆꯠꯀꯦ
ꯉꯁꯤ ꯀꯣꯂꯦꯖꯁꯨ ꯆꯠꯂꯦ ꯑꯗꯨꯒ ꯕꯖꯥꯔꯁꯨ ꯆꯠꯂꯦ ꯅꯪꯗꯤ
ꯑꯩ ꯀꯩꯝ ꯆꯠꯇꯦꯗ ꯑꯗꯨꯝ ꯂꯩꯌꯦ ꯌꯨꯝꯗ
ꯑꯣ ꯑꯗꯣ ꯊꯣꯛꯄꯅ ꯐꯕꯅꯤꯀꯣ
ꯍꯌꯦꯡꯗꯤ ꯀꯥꯢ ꯆꯠꯀꯅꯤ
ꯍꯌꯦꯡ ꯍꯌꯦꯡꯗꯤ ꯂꯩꯗꯧ ꯃꯥꯜꯂꯦ ꯑꯩꯈꯣꯏ ꯀꯣꯂꯦꯖ ꯁꯨꯇꯤ ꯂꯩꯕꯀꯣ
ꯑꯣ
ꯑꯗꯨꯒꯤ
ꯅꯪꯗꯤ ꯕꯣꯜꯒꯨꯝꯕ ꯌꯦꯡꯕ꯭ꯔꯥ
ꯍꯣꯏ ꯑꯩ ꯎꯝ ꯑꯩꯅ ꯄꯥꯝꯕ ꯀꯟꯇ꯭ꯔꯤꯒꯨꯝꯕ ꯁꯥꯟꯅꯔꯗꯤ ꯑꯗꯨꯝ ꯍꯦꯛ ꯍꯦꯛ ꯌꯦꯡꯕꯅꯦ
ꯕꯣꯜ ꯌꯦꯡꯕꯁꯨ ꯋꯥꯢ ꯅꯨꯡꯉꯥꯢꯕꯅ ꯁꯤꯗꯧꯔꯦ
ꯍꯣꯏ ꯏꯁꯥꯗꯤ ꯈꯥꯔ ꯏꯁꯥꯗꯤ ꯈꯔꯥ ꯁꯣꯔ ꯍꯣꯜꯂꯦ
ꯍꯣꯏ ꯋꯥꯔꯦ ꯅꯨꯡꯉꯥꯏꯕꯅ ꯃꯣꯢꯅ ꯊꯦꯡꯅ ꯁꯥꯟꯅꯕ ꯑꯩꯈꯣꯏꯅ ꯑꯉꯥꯡ ꯂꯩꯅꯤꯡꯅꯤꯡꯉꯁꯨ ꯎꯄꯥꯏ ꯂꯩꯇꯦ ꯍꯣꯏ
ꯎꯝ
ꯄ ꯁꯣ ꯑꯃꯨꯛ ꯌꯦꯡꯡ ꯉꯗ꯭ꯔ
ꯉꯁꯤ ꯉꯁꯤꯗꯤ ꯌꯦꯡꯉꯨꯔꯣꯏꯦ ꯎꯝ ꯉꯁꯤꯗꯤ ꯌꯦꯡꯗꯧ ꯃꯥꯟꯗ꯭ꯔꯦ
ꯑꯣ ꯅꯪꯅ ꯁꯗꯔ
ꯍꯥꯥ
ꯉꯟꯅ ꯇꯨꯝꯒꯗꯔꯣ
ꯑꯍꯣꯏ ꯉꯁꯤꯗꯤ ꯉꯟꯅ ꯇꯨꯝꯂꯒ ꯍꯌꯦꯡ ꯄꯨꯡ ꯃꯔꯤꯗ ꯍꯧꯒꯛꯂꯒ ꯄꯣꯔꯇꯨꯒꯥꯜꯒꯤ ꯑꯃꯨꯛ ꯌꯦꯡꯔꯒꯦ ꯀ ꯄꯣꯔꯇꯨꯒꯥꯜꯒꯤ ꯌꯦꯡꯅꯤꯡꯉꯥꯏ ꯉꯅ ꯇꯨꯝꯒꯅꯦ
ꯑꯩꯁꯨ ꯑꯣꯏꯒꯅꯤ ꯀ ꯅꯨꯡꯉꯥꯏꯔꯕꯗ ꯃꯥꯅꯦꯀꯣ ꯑꯗꯨꯅ
ꯅꯪꯗꯤ ꯑꯔꯖꯦꯟꯇꯤꯅꯥꯒ ꯄꯣꯔꯇꯨꯒꯜꯗ ꯀꯅꯥꯕꯨ ꯆꯨꯁ ꯇꯧꯅ
ꯄꯨꯇꯨꯒꯟꯒꯢ
ꯍꯣꯏ ꯑꯩꯁꯨ ꯄꯣꯔꯇꯨꯒꯜꯅꯦ ꯐꯣꯗꯨꯒꯦꯜꯒꯤ ꯐꯦꯟꯁꯅꯦ
ꯑꯩꯁꯦ ꯅꯨꯡꯉꯥꯏꯔꯤꯀꯣ ꯑꯗꯨ ꯅ ꯑꯩꯈꯣꯏ ꯌꯦꯡꯗ
ꯎꯝ
ꯉꯝꯒꯦꯔꯥ ꯉꯝꯃꯣꯏꯔꯥ ꯀꯣ ꯁꯄꯣꯔꯠ ꯇꯧꯔꯦꯗꯤ ꯇꯧꯔꯦꯀꯣ ꯉꯝꯗꯁꯨ ꯐꯁ ꯐ
ꯉꯝꯂꯁꯨ ꯉꯝꯗ꯭ꯔꯁꯨ ꯄꯣꯔꯇꯨꯒꯜꯒꯤ ꯐ꯭ꯔꯦꯟꯁ ꯑꯗꯨꯝ ꯑꯣꯏꯔꯒ ꯂꯩꯔꯒꯦ ꯍꯥꯏꯅ ꯈꯂꯦ
ꯍꯣꯏ ꯃꯥꯅꯦꯁꯨꯅꯦ ꯑꯗꯨ ꯇ ꯑꯣꯏꯔ
ꯎ ꯑ ꯅꯪ ꯀꯥꯏꯗ ꯂꯩꯕ꯭ꯔꯣ ꯍꯥꯏꯕꯗꯤ ꯆꯤꯡꯗꯔꯣ
ꯆꯤꯡꯗ ꯂꯩꯌꯦ ꯅꯪꯗꯤ
ꯎꯝ ꯑꯩꯗꯤ ꯏꯟꯐꯥꯜꯗ ꯂꯩꯌꯦ
ꯑꯣ ꯑꯗꯣ ꯎꯝ ꯅꯪ ꯀꯦꯝꯁ ꯄꯥꯝ
ꯑ ꯍꯥꯏꯕꯗꯤ
ꯅꯪ ꯁꯅꯤ ꯈꯔꯣ ꯐꯨꯠꯕꯜ ꯁꯨꯔ ꯈꯣ ꯂꯤꯕ
ꯍꯣꯏ ꯑꯩ ꯐꯨꯠꯕꯣꯜ ꯑꯗꯨꯝ ꯍꯦꯛ ꯍꯦꯛ ꯆꯅꯕꯅꯦ
ꯑꯣꯕꯣꯁꯅꯕ ꯌꯥꯝ ꯍꯥꯏꯔ ꯃꯥ
ꯑꯩꯗꯤ ꯚꯣꯂꯤꯕꯣꯜꯗꯤ ꯍꯩꯇꯦ
ꯑꯣ ꯁꯤꯕꯣꯒ
ꯐꯨꯠꯕꯣꯜꯗꯤ ꯈꯔ ꯈꯔ ꯑꯗꯨꯝ ꯍꯩꯌꯦ ꯉꯔꯥꯡꯁꯨ ꯇꯥꯐꯗ ꯆ ꯂꯒ ꯁꯥꯟꯅꯔꯛꯑꯦ ꯑꯗꯨꯒ ꯑꯗꯨꯒꯤ ꯑ ꯋꯥ ꯃ ꯁꯤꯗꯤ
ꯆ
ꯑꯩꯈꯣꯏ ꯆꯦꯔꯁꯀꯤ ꯌꯨꯠꯁꯤꯡꯒ
ꯍꯣꯏ
ꯑꯗꯨ ꯆꯠꯂ ꯅꯨꯡꯉꯥꯏꯁꯨ ꯅꯨꯡꯉꯥꯏꯌꯦ ꯋꯥꯁꯨ ꯋꯥꯏꯑꯦ
ꯑꯩꯈꯣꯏ ꯁꯤꯟꯅ ꯑꯥ ꯑꯩꯁꯨ ꯏ ꯃꯥꯁꯤꯅꯦ ꯁꯣꯏꯅ ꯅꯤ ꯄꯄ ꯍꯥꯏ ꯑꯗꯨ ꯃꯔꯛ ꯃꯔꯛꯇ ꯐ꯭ꯔꯤꯗ ꯂꯩ ꯁꯨꯔꯨꯄꯗꯣ ꯑ ꯃꯅꯦ ꯀꯥꯎ ꯍꯥꯏꯗꯤ ꯌꯥꯕ ꯆ ꯀꯣ ꯁꯥꯏꯖꯥꯗ ꯑꯩ ꯃꯦꯛ ꯁꯕꯣ ꯍꯟꯗꯛꯇꯤ ꯁꯥꯕ ꯃꯇꯝ ꯍꯣꯏꯕ ꯍꯦ ꯌꯥꯝ ꯁꯥꯏꯌꯦ
ꯍꯌꯦꯡꯗꯤ ꯀꯥꯏ ꯆꯠꯀꯅꯤ
ꯍꯌꯦꯡ ꯏꯁꯦ ꯏ ꯋꯥ ꯀꯩꯅꯣꯁꯕ ꯆꯁꯦ ꯑꯃ ꯆ ꯃ ꯃꯔꯗꯁꯅ ꯅꯕ ꯑꯗꯨꯝ ꯇꯧ ꯅꯨꯡꯇꯒ ꯁꯟꯅꯔꯒꯦ ꯀꯣꯔꯁ ꯑꯕꯗꯣ ꯃꯜꯗꯗꯦꯕ ꯑꯖꯅ ꯑꯗꯨ
ꯑꯌꯨꯛꯇꯗꯤ ꯄꯨꯡ ꯀꯌꯥꯗ ꯅꯪꯗꯤ ꯍꯧꯒꯠꯄ
ꯑꯗꯁꯦ ꯊꯦꯡꯅꯥ ꯍꯦꯠꯠꯂꯦ ꯑꯔ ꯑꯗꯨ ꯑꯗꯨ ꯐꯨꯠꯕꯣꯜꯣ ꯌꯥꯗ ꯌꯥ ꯂ ꯉ ꯃꯇꯗꯤ ꯉ
ꯑꯥ ꯁꯅꯕꯒꯨꯝꯕ ꯆꯠꯂꯗꯤ ꯍꯧꯒꯠꯕꯗꯤ ꯈꯔ ꯋꯥꯏꯀꯣ
ꯍꯆꯥꯡꯒꯁꯦꯠ ꯍꯣꯏꯅ ꯅꯥꯔꯦ ꯇꯧꯋꯦ
ꯑ ꯍꯥꯏꯗꯤ
ꯂꯕ ꯊ ꯎ ꯋꯥ ꯆꯦ
ꯁꯥꯟꯅꯕ ꯆꯠꯂꯗꯤ ꯄꯨꯡ ꯇꯔꯦꯠ ꯀꯨꯝꯕꯗ ꯑꯩꯗꯤ ꯍꯧꯒꯠꯄꯅꯤ ꯋꯥꯃꯟꯕꯒꯤ
ꯅꯪ ꯕꯦꯗꯃꯤꯟꯇꯟꯒꯨꯝꯃꯗꯤꯁꯅꯥꯕ ꯍꯩꯕꯔꯥ
ꯕꯦꯠꯃꯤꯟꯇꯟꯗꯤ ꯍꯩꯗꯤ ꯍꯩꯗꯤ ꯑꯗꯨꯕꯨ ꯑꯗꯨꯝ ꯈꯔ ꯈꯔꯗꯤ ꯁꯥꯟꯅꯕ ꯌꯥꯏꯌꯦ
ꯎꯝ ꯖꯅ ꯍꯥꯏꯦꯔꯝꯗꯎ ꯃꯥꯂꯦ
ꯏꯅ ꯆꯠ ꯑꯗꯨꯝ ꯑꯦꯛꯁꯔꯁꯥꯏꯁꯒꯨꯝꯅꯀꯣ
ꯑꯩꯗꯤ ꯀꯣ ꯀꯩꯅꯩꯅ ꯁꯅꯥꯕꯗ ꯐ ꯃꯤꯅꯗꯤ ꯑꯗꯨꯝ ꯇꯝꯒꯦ ꯍꯥꯏꯌꯦ ꯍꯥꯏꯔꯤꯅꯦꯕꯀꯣ ꯑꯩꯅꯗꯤ ꯀꯩ ꯍꯥꯏꯔꯁꯨ ꯂꯥꯛꯏꯅꯤ ꯗ꯭ꯔꯦꯁ ꯂꯩꯇꯦ ꯍꯥꯏꯔ ꯃꯔꯥ ꯃꯔꯥꯗꯤ ꯗ꯭ꯔꯦꯁ ꯂꯩꯔꯦꯀꯣ ꯀꯦ ꯔꯝ ꯔꯥꯖꯁ ꯅꯅꯤ ꯔ ꯔꯥꯖꯁ ꯅꯅꯥꯗꯒ
ꯍꯣꯏ ꯍ꯭ꯌꯨꯃꯦꯟꯒꯤ ꯅꯦꯆꯔꯅꯤꯗ ꯑꯗꯨꯗꯤ ꯃꯤꯑꯣꯏꯕꯒꯤ
ꯑ ꯐꯅꯕꯤꯗꫭ
ꯑꯗꫭ ꯅꯪꯗꯤ ꯎꯝ ꯕꫭꯜ ꯌꯦꯡꯕ ꯀꯥꯟꯗ ꯀꯩ ꯀꯩ ꯁꯦꯝ ꯑꯗꯨꯝ ꯇꯧꯔꯦ ꯆꯥ ꯔꯒꯦ
ꯆꯥꯕꯒꯨꯝꯕꯔꯣ
ꯍꯣꯏ
ꯑꯩꯈꯣꯏꯗꯤ ꯎꯝ ꯑꯩꯈꯣꯏ ꯑꯗꯨꯝ ꯔꯦꯟ ꯂꯩꯃꯤꯟꯅꯕꯁꯤꯡ ꯃꯌꯥꯝ ꯃꯌꯥꯝ ꯌꯦꯡꯕꯅꯤꯅꯀꯣ
ꯍꫭꯏ
ꯎꯝ ꯑꯥ ꯄꯣꯔꯇꯨꯒꯜꯒ ꯑꯥꯔꯖꯦꯟꯇꯤꯅꯥ ꯁꯥꯟꯅꯔꯦ ꯍꯥꯏꯁꯦꯀꯣ ꯑꯗꯨꯒ ꯄꯣꯔꯇꯨꯒꯥꯜꯒꯤ ꯐꯦꯟꯁꯁꯤꯡꯒꯤ ꯄꯩꯁꯥꯁꯨ ꯊꯣꯛꯀꯅꯤ ꯑꯥꯔꯖꯦꯟꯇꯤꯅꯥꯁꯤꯡꯒꯤ ꯄꯩꯁꯥꯁꯨ ꯊꯣꯛꯂꯅꯤ ꯑꯗꯨꯒ ꯁꯤꯡꯖꯨ ꯁꯦꯝꯃꯅꯤ
ꯎꯝ
ꯑꯗꯨꯒ ꯉꯝꯕꯒꯤ ꯒ꯭ꯔꯨꯞꯀꯤ ꯄꯩꯁꯥꯗꯨꯗꯤ ꯃꯣꯏ ꯑꯃꯨꯛ ꯂꯧꯒꯅꯤ ꯑꯗꯨꯕꯨ ꯉꯝꯗꯕꯒꯤ ꯒ꯭ꯔꯨꯞꯀꯤ ꯄꯩꯁꯥꯗꯨꯅ ꯑꯗꯨꯝ ꯁꯤꯡꯖꯨ ꯆꯥꯕꯖꯥꯠꯇꯣ ꯎꯝ ꯄꯩꯁꯥ ꯕꯦꯠ ꯇꯧꯔꯒ
ꯑ ꯑꯗꯣ ꯀꯩꯅꯣꯝꯃ ꯍꯥꯏꯌꯨꯔꯥ
ꯑꯥ
ꯎ ꯅꯥ ꯅꯪꯗꯤ ꯁꯟꯗꯦꯗ ꯀꯃꯥꯏ ꯇꯧꯔꯒꯦ
ꯁꯟꯗꯦꯗꯗꯤ ꯑꯗꯨꯝ ꯑꯌꯨꯛꯇ ꯆꯔꯁ ꯆꯠꯂꯦ ꯑꯗꯣ ꯉꯝꯗ꯭ꯔꯗꯤ ꯎꯝ ꯅꯨꯡꯗꯥꯡ ꯅꯠꯇꯕ ꯅꯨꯨꯟ ꯆꯔꯁ ꯂꯩꯌꯦꯀꯣ ꯅꯨꯟ ꯆꯔꯁ ꯑꯗꯨꯝ ꯆꯠꯂꯦ ꯎ ꯍꯜꯂꯛꯑꯒ ꯋꯥꯛꯀꯤꯡꯒꯨꯝꯕ ꯆꯠꯂꯒ ꯑꯗꯨꯝ ꯂꯩꯗ
ꯎꯝ ꯌꯥꯝ ꯐꯩ ꯑꯩꯁꯨꯅꯦ ꯗꯦꯔꯥ ꯏꯃꯥꯟꯗꯨ ꯊꯦꯡꯅꯕ ꯑꯗꯣ ꯄꯨꯟꯗꯦ ꯃꫭꯏꯅꯁꯨ ꯑꯩꯈꯣꯏ ꯔꯨꯝꯗ ꯂꯥꯛꯀꯅꯤ ꯁꯟꯗꯦꯅ ꯀꯥꯏꯗ ꯀꯣꯏꯕꯗꯣ ꯁꯥꯟꯅꯕ ꯃꯥ ꯃꯣꯏꯁꯨ ꯀ ꯀ꯭ꯂꯥꯁꯪꯗ ꯀꯥꯒ ꯆꯅ ꯃꯔꯝꯛ ꯃꯔꯛꯇ ꯌꯨꯝꯗ ꯂꯥꯛꯑꯦ ꯃꯔꯛ ꯃꯔꯛꯇꯅ ꯑꯩꯁꯨ ꯀꯥꯏꯅ ꯑꯗꯨꯝ ꯆꯠꯂꯦꯕꯀꯣ
ꯎꯝ
ꯇꯣꯏꯅꯗꯤ ꯂꯥꯠꯇꯕ ꯑꯗꯣ ꯎꯝ ꯅꯪꯁꯨ ꯐꫭꯇꫭ ꯀꯥꯞꯄ ꯑꯗꯨꯒꯨꯝꯕꯗꯤ ꯌꯥꯝ ꯄꯥꯝꯅꯕꯅꯦꯀꯣ
ꯎꯝ ꯀꯩ ꯍꯥꯏꯕ
ꯍꯥꯏꯗꯤ ꯀꯥꯞꯄꯁꯦ ꯌꯥꯝ ꯄꯥꯝꯃꯦ ꯅꯪꯗꯤ ꯇꯥꯕ꯭ꯔꯥ
ꯍꯣꯏ ꯇꯥꯏꯌꯦ ꯐꯣꯇꯣ ꯀꯥꯞꯄꯗꯨꯔꯣ
ꯑꯥꯏ
ꯍꯣꯏ ꯑꯗꯨꯝ ꯄꯥꯝꯃꯦꯗ
ꯑꯣ ꯑꯩꯁꯦ ꯃꯌꯥꯝ ꯄꯥꯝꯃꯦ ꯑꯗꯨꯒꯨꯝꯕꯗꯤ ꯀꯥꯞꯄꯒ ꯑꯗꯨꯝ ꯏꯟꯇꯔꯦꯁ ꯂꯩ ꯑꯗꯣ ꯑꯗꯨ ꯀ ꯑꯩꯈꯣꯏꯅ ꯐꯖꯅꯒꯥꯄꯤꯗꯦ ꯐ꯭ꯔꯦꯟꯁꯤꯅ ꯑꯗꯨꯝ ꯀꯝ ꯄ꯭ꯂꯦꯟ ꯇꯧꯕꯗ ꯃꯥꯏ ꯃꯤ ꯇꯧꯃꯟꯈ꯭ꯔꯦ ꯀꯥꯏꯅ ꯅꯪꯁꯤꯃ ꯇꯧꯕ ꯌꯥꯗ ꯅ ꯁꯤꯄꯗ ꯐ ꯇꯧ ꯑꯗꯨꯝ ꯍꯥ ꯆ ꯉ ꯇꯧ ꯍ ꯅ ꯑꯗꯨꯣ ꯑꯗꯨꯃ ꯍꯥꯏ ꯇ ꯑꯣꯏꯗꯣ
ꯅꯨꯡꯇꯤꯒꯤ ꯑꯗꯨꯝ ꯀꯩꯅꯣꯝꯃ ꯑꯗꯨꯝ ꯆꯠꯂꯗꯤ ꯐꯣꯇꯣꯗꯤ ꯀꯥꯞ ꯀꯥꯞꯇꯅ ꯃꯦꯇꯤ ꯂꯩꯥꯏꯇ
ꯗꯤ ꯑꯗꯨ ꯀꯄꯦ ꯍꯥꯏꯒ
ꯑꯗꯨꯣꯡ ꯀꯄꯦ ꯍꯝ ꯎꯝ
ꯅꯪꯁ ꯅꯪ ꯐꯦꯟꯕ ꯑꯗꯨꯝ ꯀꯕ ꯑꯗꯨꯝ ꯆ ꯨꯒꯨꯝꯕ ꯑꯗꯨꯝ ꯆꯥꯄ꯭ꯔ ꯍ
ꯀꯩ ꯍꯥꯏꯕ
ꯅ ꯌꯦꯣꯏ
ꯍꯣꯏ ꯑꯗꯨꯝ ꯀꯣꯂꯦꯖꯒꯨꯝꯕ ꯀ꯭ꯂꯥꯁꯒꯨꯝꯕ ꯂꯣꯏꯔꯗꯤ ꯎ ꯑꯗꯨꯝ ꯄꯨꯟꯅ ꯀꯩꯅꯣꯝꯃ ꯑꯗꯨꯝ ꯆꯠꯃꯤꯟꯅꯕ ꯖꯥꯔꯗꯤ ꯌꯥꯝ ꯇꯧꯕꯅꯦ
ꯑꯗꯨꯝ ꯆꯝ
ꯍꯣꯏ ꯂꯩꯃꯜꯂꯗꯤ ꯂꯩꯃꯜꯂꯗꯤ ꯑꯩꯈꯣꯏ ꯋꯥꯈꯜꯁꯨ ꯅꯨꯡꯉꯥꯏꯕ ꯄꯣꯛꯇꯦꯀꯣ ꯇꯕꯣ ꯍꯥ ꯑ
ꯑꯗꯣ ꯅꯪ ꯑꯗꯨꯝ ꯅ ꯐꯦꯂꯤꯒ ꯑꯗꯨꯝ ꯟꯕꯅ ꯌꯥꯕ꯭ꯔꯥ ꯅꯠꯇ꯭ꯔꯒꯅ ꯃꯄꯥꯟꯂꯣꯝꯗ ꯑꯗꯨꯝ ꯆꯠꯄꯅ ꯌꯥꯕ꯭ꯔꯥ
ꯑ ꯂꯩꯕꯗꯨꯔꯣ
ꯍꯣꯏꯣꯏ
ꯑꯩꯈꯣꯏ ꯑꯩꯗꯤ ꯂꯩꯗꯤ ꯂꯩꯃꯤꯟꯅꯅꯤꯡꯉꯦ ꯑꯗꯨꯕꯨ ꯑꯩꯈꯣꯏꯗꯤ ꯁꯤꯕ꯭ꯂꯤꯡꯁ ꯌꯥꯝꯔꯁꯨ ꯀꯣ ꯑꯩꯈꯣꯏ ꯏꯆꯤꯟ ꯏꯅꯥꯎ ꯌꯥꯝꯔꯁꯨ ꯂꯩꯃꯤꯟꯅꯕ ꯐꯪꯗꯦ ꯃꯤ ꯃꯥ ꯃꯥꯒꯤ ꯊꯕꯛꯀꯤ ꯃꯐꯝꯒꯨꯝꯕꯗ ꯑꯩꯈꯣꯏ ꯏꯆꯦ ꯍꯣꯏ ꯑꯩꯈꯣꯏ ꯗꯗꯥꯒꯨꯝꯕ ꯍꯣꯏ ꯂ ꯆꯠꯦ
ꯑꯗꯤ ꯂꯩꯠꯇ ꯌꯥꯗꯕꯅꯤꯅꯣꯣ
ꯎ
ꯑ
ꯄꯥꯏ ꯂꯩ ꯆꯦ
ꯅ ꯁꯤꯗ ꯌꯥꯝ ꯐ꯭ꯔꯦ ꯌꯥꯎ ꯀꯣꯄꯠ ꯁꯥꯕ ꯀꯥꯟꯗ ꯌꯥꯝ ꯍꯔꯥꯎ ꯌꯥꯎꯅꯤꯀꯣ
ꯍꯣꯏ ꯍꯔꯥꯎꯁꯨ ꯍꯔꯥꯎꯋꯦ ꯄꯩꯁꯥꯁꯨ ꯆꯠꯈ꯭ꯔꯦ
ꯎꯝ ꯑꯗꯣ ꯀꯩꯅꯉ
ꯑ
ꯅꯪꯗꯤ ꯆꯥꯛ ꯟꯥꯡ ꯊꯣꯡꯕ꯭ꯔ ꯌꯥꯝ ꯐꯕ꯭ꯔꯥ
ꯍ ꯑꯗꯨꯝ ꯆꯥꯅ ꯃꯗꯤ ꯊꯣꯡꯝꯕ ꯍꯥꯏꯌꯦ ꯌꯥꯝ ꯍꯥꯎꯗꯁꯨꯀꯣ ꯑꯗꯨꯝ ꯏꯊꯟꯗ ꯂꯩꯕꯅꯤꯅ
ꯀꯕꯤ ꯆꯃꯦ ꯍꯥꯏꯗꯔ